ꯍꯜꯂꯣ
ꯑ
ꯑꯣ ꯇꯥꯔꯦ ꯏꯌꯥꯝꯕ ꯇꯥꯔꯦ ꯀꯃꯥꯏ ꯀꯃꯥꯏ ꯇꯧꯔꯤꯒꯦ ꯌꯥꯝ ꯅꯨꯡꯉꯥꯏꯔꯤꯕ꯭ꯔꯣ
ꯑꯣ ꯀꯩꯗꯧꯔꯝꯃꯤꯅꯣ ꯑꯥꯎ ꯅꯨꯡꯉꯥꯏꯔꯤꯌꯦ
ꯑꯣ ꯀꯩ ꯀꯩ ꯍꯣꯠꯅꯔꯤꯒꯦ ꯍꯧꯖꯤꯛꯀꯥꯟꯁꯤꯕꯣ
ꯍꯧꯖꯤꯛꯀꯥꯟꯁꯦ ꯁꯨꯝ ꯂꯩ ꯀꯩ ꯏꯁꯨ ꯑꯩꯈꯣꯏ
ꯎꯝ ꯀꯣꯂꯦꯖ ꯅꯪꯡꯂꯦꯁ ꯇꯧꯈꯤꯕꯗꯨꯕꯨ ꯂꯣꯏꯁꯤꯟꯈ꯭ꯔꯕ꯭ꯔꯣ
ꯑ ꯀꯣꯂꯦꯖꯀꯤꯁꯦ ꯀꯣꯂꯦꯁꯄꯨꯗꯤ ꯑꯥ ꯂꯣꯏꯁꯤꯟꯒꯔꯦ
ꯑꯥ
ꯑ ꯀꯣꯂꯦꯁꯄꯨꯗꯤ ꯂꯣꯏꯁꯤꯟꯒꯔꯦ
ꯑꯥ ꯃꯈꯥ ꯀꯩꯀꯩ ꯇꯧꯔꯤꯒꯦ ꯀꯩ ꯀꯩ ꯍꯣꯠꯅꯔꯤꯒꯦ ꯏꯌꯥꯝꯕꯗꯤ
ꯃꯈꯥꯁꯦ ꯍꯧꯖꯤꯛꯁꯦ ꯀꯩꯁꯨ ꯌꯥꯝ ꯀꯟꯅ ꯊꯣꯏꯗꯣꯛꯄꯗꯤ ꯇꯧꯗꯦ ꯑꯗꯨꯝ ꯌꯨꯝꯗ ꯂꯩ
ꯎꯝ
ꯎꯝ
ꯑꯇꯣꯞꯄ ꯀꯣꯂꯦꯖꯀꯤ ꯅꯠꯇꯕꯤꯗ ꯀꯩꯅꯣ ꯑꯇꯣꯞꯄ ꯀꯩ ꯁꯕꯖꯦꯛ ꯃꯨꯏꯖꯤꯛꯂ ꯀꯩꯅꯣ ꯇꯝꯕ ꯀꯩꯅꯣ ꯄꯦꯅꯥ ꯍꯥꯏꯕ ꯀꯩꯅꯣ ꯇꯝꯕ ꯆꯠꯂꯦ ꯈꯣꯠꯂꯦ ꯍꯥꯏꯇꯥꯅꯦ ꯀꯃꯥꯏ ꯇꯧꯒꯦ ꯑꯗꯨꯅꯕꯣ
ꯑꯣ ꯑꯗꯨ ꯑꯥ ꯑꯗꯨꯝꯣꯏ ꯑꯃ ꯑꯗꯨꯝ ꯑꯩꯈꯣꯏꯒꯤ ꯑꯔꯤꯕꯗ ꯍꯥꯏꯇꯥꯔꯦ ꯔꯦꯅꯦ ꯑꯩꯈꯣꯏꯒꯤ
ꯎꯝ
ꯑꯗꯨꯝ ꯇꯝꯕ ꯆꯠꯂꯦ ꯄꯦꯅꯥꯖꯩ ꯇꯝꯕꯕꯨꯗꯤ
ꯎꯝ ꯑꯗꯨꯝ ꯀꯌꯥꯝ ꯀꯨꯏꯔꯒꯦ ꯀꯃꯥꯏꯅ ꯇꯧꯒꯦ ꯇꯝꯕ
ꯇꯝꯕ
ꯀꯨꯏꯕꯁꯦ ꯌꯥꯝ ꯀꯟꯅ ꯀꯨꯏꯕꯕꯨꯗꯤ ꯅꯠꯇꯔꯤ ꯆꯍꯤ ꯑꯃ ꯑꯃꯃꯨꯛ ꯑꯗꯨꯃꯥꯏꯅ ꯐꯥꯔꯛꯑꯦ ꯐꯥꯔꯛꯄꯕꯨꯗꯤ
ꯎꯝ ꯑꯗꯨꯗꯤ ꯐꯩꯅꯥꯝ ꯍꯩꯔꯝꯃꯅꯤꯅꯦ ꯇꯧꯔꯤꯁꯦ
ꯑꯥ ꯑꯗꯨꯝ ꯈꯔꯕꯨꯗꯤ ꯍꯩꯔꯦ ꯌꯥꯝꯀꯥꯟꯅ ꯍꯩꯕꯗꯤ ꯅꯠꯇꯔꯤ
ꯑꯣ ꯀꯥꯟꯅꯩ ꯀꯥꯟꯅꯩꯌꯩ ꯐꯩꯌꯩ ꯑꯗꯨꯝꯕ ꯀꯩꯅꯣ ꯇꯧꯕ ꯆꯠꯂꯤꯁꯤꯁꯨ
ꯑꯥ
ꯀꯣꯂꯦꯁꯀꯤꯗꯤ ꯃꯈꯥ ꯇꯧꯊꯔꯣꯏꯗ꯭ꯔꯣ
ꯀꯣꯂꯦꯖꯁꯦ ꯃꯈꯥꯁꯦ ꯇꯧꯊꯅꯕꯕꯨꯗꯤ ꯇꯧꯔꯤꯕꯅꯤ ꯇꯧꯕꯕꯨꯗꯤ ꯍꯧꯖꯤꯛꯐꯥꯎꯀꯤ ꯑꯣꯏꯅꯗꯤ ꯇꯧꯗꯦ
ꯑꯣ ꯑꯩꯗꯤ ꯃꯈꯥꯅ ꯀꯔꯤ ꯏꯌꯥꯝꯕꯩ ꯀꯔꯤ ꯁꯕꯖꯦꯛꯇ ꯀꯩꯅꯣ ꯇꯧꯋꯦ ꯍꯥꯏꯕꯣ
ꯑꯩꯁꯦ ꯃꯅꯤꯄꯨꯔꯤꯗ ꯑꯣꯏꯅ ꯇꯧꯊꯕꯅꯦ
ꯑꯥ ꯃꯅꯤꯄꯨꯔꯤꯗ
ꯑꯥ
ꯏꯌꯥꯝꯕ ꯍꯣꯏꯒꯤꯗꯤ ꯀꯩꯅꯣ ꯂꯪꯍꯧꯕ꯭ꯔꯥ ꯑꯦꯅꯤ ꯄꯤ ꯂꯥꯛꯄ ꯄꯣꯂꯤꯁꯤꯅꯤ ꯍꯧꯖꯤꯛꯀꯁꯨ ꯄꯣꯂꯤꯁꯤꯗꯣ ꯌꯥꯎꯕ꯭ꯔꯥ ꯑꯗꯨꯏ ꯃꯅꯨꯡ ꯆꯟꯕ꯭ꯔꯥ ꯆꯠꯍꯧꯗꯕ꯭ꯔꯥ ꯏꯌꯥꯝꯕꯒꯤ
ꯑ ꯑꯗꯨꯗꯣ ꯆꯜꯂꯦ ꯃꯅꯨꯡ ꯃꯣꯏꯒꯤ ꯑꯦꯟ ꯑꯦ ꯄꯤꯒꯤ ꯃꯅꯨꯡꯗ ꯆꯜꯂꯦ ꯑꯩꯈꯣꯏꯁꯦ
ꯑꯣ ꯀꯃꯥꯏꯅ ꯇꯧꯒꯦꯅꯦ ꯑꯗꯨꯕꯨ ꯑꯦꯟ ꯑꯦ ꯄꯤꯖꯦ ꯑꯩꯈꯣꯏꯗꯤ ꯈꯪꯗ꯭ꯔꯤ ꯑꯩꯈꯣꯏꯒꯤ ꯀꯩꯗꯤ
ꯑ ꯑꯩꯗꯤ ꯊꯕꯛꯁꯨ ꯇꯝꯗ꯭ꯔꯤꯅꯤꯅ ꯀꯩꯅꯣ ꯇꯧꯗ꯭ꯅꯤ
ꯑ ꯀꯩ ꯀꯩ ꯀꯃꯥꯏꯅ ꯄ꯭ꯔꯣꯁꯦꯁ ꯀꯃꯥꯏ ꯀꯃꯥꯏ ꯇꯧꯒꯦ ꯑꯗꯨꯒꯤꯅꯕꯣ
ꯎꯝ ꯑꯦꯟ ꯑꯦ ꯄꯤꯒꯤ ꯍꯥꯏꯔꯒꯅ ꯑꯩꯈꯣꯏ ꯍꯦꯛ ꯐꯥꯔꯁ ꯁꯤꯃꯤꯁꯇꯔꯗꯒꯤ ꯑꯗꯨꯝ ꯑꯣꯔꯅꯔꯁ ꯑꯗꯨꯝ ꯁꯞꯖꯦꯛ ꯑꯃꯗ ꯑꯗꯨꯝ ꯑꯣꯔꯅꯔꯁ ꯇꯧꯍꯜꯂꯦꯕ
ꯑꯥ
ꯑꯗꯨ ꯑꯗꯨꯒ ꯃꯥꯁꯦ ꯐꯣꯔ ꯏꯌꯔ ꯑꯣꯏꯌꯦ ꯐꯣꯔ ꯏꯌꯔꯁꯤꯒꯤ ꯃꯅꯨꯡꯗ ꯑꯩꯈꯣꯏꯅ ꯐꯣꯔ ꯏꯔꯁꯤ ꯀꯝꯄ꯭ꯂꯤꯠ ꯑꯣꯏꯔꯒꯗꯤ ꯑꯗꯣ ꯑꯩꯈꯣꯏꯒꯤ ꯑꯥ ꯑꯦꯃꯦ ꯌꯅꯥꯗꯧ ꯃꯇꯝꯗ ꯑꯦꯃꯦ ꯇꯧꯕ ꯃꯇꯝꯗ ꯑꯦꯝꯃꯦ ꯑꯃꯨꯛ ꯇꯝꯕ ꯃꯇꯝꯗ ꯋꯥꯟ ꯏꯌꯔ ꯈꯛꯇꯪ ꯑꯗꯩꯗꯤ ꯐꯣꯔ ꯏꯔꯗꯨꯗ ꯆꯍꯤ ꯑꯃ ꯌꯥꯎꯈ꯭ꯔꯒ ꯑꯦꯝꯃꯦꯗꯃꯨꯛ ꯋꯥꯟ ꯌꯔ ꯑꯃꯨꯛ ꯈꯛꯇꯪ ꯇꯝꯃꯒ ꯑꯗꯨꯝ ꯌꯥꯕꯒꯤ ꯄꯣꯂꯤꯁꯤ ꯍꯥꯏꯇꯥꯔꯦꯅꯦ
ꯍꯣꯏ
ꯃꯥꯒꯤ ꯀꯩꯅꯣ ꯃꯥꯒꯤ ꯄꯤꯔꯤꯕ ꯁꯤ ꯖꯤ ꯄꯤ ꯑꯗꯨ ꯌꯧꯔꯒꯗꯤ ꯑꯗꯨꯃꯥꯏꯅ ꯂꯩ ꯂꯩꯕ ꯎꯗꯦ꯫
ꯑꯗꯣ ꯀꯣꯂꯦꯖꯁꯤ ꯑꯩꯈꯣꯏ ꯃꯇꯝꯗꯗꯤ ꯀꯥꯔꯁꯨ ꯌꯥꯏ ꯀꯥꯔꯁꯨ ꯌꯥꯕ ꯇ ꯑꯦꯅꯤ ꯄꯤ ꯂꯥꯛꯄꯗꯒꯤ ꯑꯗꯨ ꯀꯥ ꯀꯥꯏꯅꯝ ꯑꯩꯈꯣꯏ ꯁ ꯆꯠꯃꯤꯅꯦ ꯀꯃꯥꯏꯅ ꯇꯧꯔꯤ꯫
ꯃꯣꯏꯒꯤ ꯁꯤꯒꯤ ꯑꯦꯟ ꯑꯦ ꯄꯤꯤꯁꯦ ꯂꯥꯛꯄꯗꯒꯤꯗꯤ ꯃꯣꯏꯒꯤ ꯄꯔꯁꯦꯟꯇꯦꯖ ꯁꯨꯗ꯭ꯔꯒꯗꯤ ꯌꯥꯝ ꯊꯥꯕ ꯌꯥꯗꯕ ꯐꯣꯔꯝ ꯐꯤꯜ ꯎꯞ ꯇꯧꯕ ꯌꯥꯗꯕ ꯑꯗꯨꯃꯥꯏꯅ ꯈꯔꯗꯤ ꯂꯩ ꯂꯩꯕꯕꯨꯗꯤ ꯍꯥꯏꯗꯤ ꯈꯔꯕꯨꯗꯤ ꯑꯇꯣꯞꯄ ꯑꯗꯨꯝ ꯑꯩꯣꯏꯒꯤ ꯑꯗꯨꯝ ꯑꯦꯛꯁꯇ꯭ꯔꯥ ꯑꯣꯏꯕ ꯑꯗꯨꯒ ꯑꯩꯈꯣꯏꯒꯤ ꯀꯩꯅꯣꯒꯨꯝꯕ ꯑꯗꯨꯝ ꯍꯥꯏꯗꯤ ꯏꯁꯇꯗꯤ ꯈꯛꯇ ꯅꯠꯇꯕ ꯑꯇꯣꯞꯄ ꯀꯔꯤꯀꯨꯂꯝ ꯀꯌꯥ ꯑꯃ ꯁꯨꯝ ꯌꯥꯎꯋꯦꯕ ꯌꯥꯎꯕꯗꯤ꯫
ꯎꯝ
ꯈꯨꯗꯣꯡꯆꯥꯥꯕ ꯍꯥꯏꯔꯒꯅ ꯍꯧꯗ꯭ꯔꯒꯁꯨ ꯑꯇꯣꯞꯄ ꯀꯩꯅꯣꯗꯗ ꯑꯗꯨꯝ ꯑꯩꯒꯤ ꯄꯥꯝꯖꯕ ꯂꯥꯏꯟ ꯊꯣꯛꯄꯗ ꯍꯥꯏꯗꯤ ꯑꯇꯣꯞ ꯁꯕꯖꯦꯛꯇꯨ ꯆꯠꯂꯁꯨ ꯌꯥꯏꯕꯨꯗꯤ ꯑꯗꯨꯒ ꯑꯩꯈꯣꯏꯅ ꯑꯃꯨꯛ ꯑꯩ ꯀꯣꯂꯦꯖꯁꯦ ꯑꯦꯟ ꯑꯦ ꯄꯤꯒꯤꯁꯤꯅ ꯅꯨꯡꯉꯥꯏꯔꯤꯁꯤꯅ ꯑꯩꯈꯣꯏꯅ ꯁꯦꯀꯦꯟ ꯁꯤꯃꯤꯁꯇꯔ ꯑꯣꯏꯁꯨ ꯐꯥꯁ ꯁꯦꯃꯤꯁꯇꯔ ꯑꯣꯏꯁꯨ ꯋꯥꯟ ꯏꯔ ꯑꯣꯏꯒꯦꯔꯥ ꯇꯨ ꯏꯔ ꯑꯣꯏꯒꯦꯔꯥ ꯇꯝꯃꯒ ꯇꯣꯛꯑꯁꯨ ꯌꯥꯏꯑꯕ ꯑꯃꯨꯛ
ꯑꯣ
ꯆꯍꯤ ꯑꯃ ꯆꯍꯤ ꯑꯃꯅꯤꯅꯤ꯫ ꯑꯗꯨꯃꯥꯏꯅ ꯒꯦꯞ ꯂꯩꯔꯨꯔ ꯃꯇꯨꯡꯗ ꯑꯃꯨꯛ ꯑꯩꯈꯣꯏꯅ ꯇꯝꯂꯨꯔꯤꯕ ꯋꯥꯟ ꯏꯌꯔ ꯅꯠꯇ꯭ꯔꯒ ꯇꯨ ꯏꯌꯔꯗꯣ ꯇꯝꯃꯨꯔꯒ ꯇꯣꯛꯑꯦ ꯈꯜꯂꯁꯨ ꯑꯗꯨꯒꯇꯣꯞꯄ ꯃꯊꯪꯗ ꯊꯥꯔꯠ ꯏꯌꯥꯔ ꯇꯝꯅꯤꯡꯉꯁꯨ ꯑꯗꯨꯝ ꯆꯠꯊꯕ ꯌꯥꯏꯑꯕ ꯀꯟꯇꯤꯅ꯭ꯌꯨ ꯑꯣꯏꯅ ꯑꯗꯨꯒꯤ ꯑꯗꯨꯒꯤꯗꯤ ꯑꯗꯨꯝ ꯅꯨꯡꯉꯥꯏꯌꯦ ꯅꯨꯡꯉꯥꯏꯕꯗꯤ ꯃꯣꯏ ꯑꯦꯟ ꯑꯦ ꯄꯤ ꯂꯥꯛꯄꯗꯒꯤ꯫ ꯑꯗꯨꯒꯤ ꯈꯨꯗꯣꯡꯆꯥꯥꯕ ꯈꯔꯗꯤ ꯑꯗꯨꯝ ꯂꯩꯕ ꯌꯥꯅꯤ꯫
ꯑꯗꯨ ꯀꯩꯅꯣꯗꯤ ꯀꯃꯥꯏꯅ ꯇꯧꯋ ꯑꯦꯛꯖꯥꯝ ꯊꯥꯕ ꯈꯣꯠꯄꯒꯤ ꯃꯑꯣꯡ ꯑꯗꯨꯗꯒꯤꯗꯤ ꯍꯤꯌꯔ ꯑꯣꯏꯔꯒꯅ ꯀꯃꯥꯏꯅ ꯇꯧꯕꯅꯣ ꯑꯃꯨꯛ ꯂꯩꯗꯅ ꯌꯥꯕ ꯌꯥꯗꯕ ꯀꯅ ꯇꯧꯕ ꯑꯀꯖꯥꯝ ꯊꯕꯥꯗꯣ ꯑꯥ ꯍꯥꯏꯔꯣꯑꯣ ꯌꯥꯝꯝꯕ
ꯑꯦꯛꯖꯥꯝꯒꯤꯁꯦ ꯑꯗꯨꯝ ꯑꯗꯨꯝ ꯀꯩꯅꯣ ꯇꯧꯋꯦ ꯍꯥꯏꯇꯥꯔꯦ ꯑꯗꯨꯝ ꯈꯔꯕꯨꯗꯤ ꯆꯦꯛꯁꯤꯁꯜꯂꯦ ꯃꯣꯏ ꯑꯦꯟ ꯑꯦ ꯄꯤ ꯂꯥꯛꯄꯗꯒꯤ꯫
ꯎꯝ
ꯑꯗꯨꯒ ꯑꯗꯨꯒ ꯑꯗꯨꯝ ꯀꯩꯅꯣ ꯊꯥꯔ ꯌꯔꯐꯧꯗꯤ ꯀꯩꯅꯣ ꯇꯧꯔꯝꯃꯦ ꯑꯅꯦꯞ ꯄꯤ ꯂꯥꯛꯄꯗꯒꯤꯅ ꯑꯩꯈꯣꯏꯒꯤ ꯑꯍꯥꯟꯕꯗ ꯑꯗꯨ ꯐꯣꯔ ꯏꯔꯁ ꯌꯧꯕꯗꯒꯤꯗꯤ ꯍꯧꯖꯤꯛꯁꯦ ꯅꯣꯏꯅ ꯍꯥꯏꯗꯤ ꯁꯦꯟꯇꯔ ꯀꯣꯂꯦꯖꯇ ꯇꯥꯍꯟꯗ꯭ꯔꯦꯕ ꯃꯣꯏ ꯑꯦꯛꯖꯥꯝꯁꯤꯁꯨ
ꯍꯣ ꯍꯣ ꯍꯣꯏ
ꯑꯗꯣ ꯑꯇꯣꯞ ꯑꯇꯣꯞꯄ ꯁꯦꯟꯇꯔꯗ ꯃꯥꯒꯤ ꯃꯁꯥꯒꯤ ꯀꯣꯂꯦꯖꯇ ꯅꯠꯇꯕꯤꯗ ꯑꯇꯣꯞꯄ ꯀꯣꯂꯦꯖꯇ ꯇꯥꯍꯜꯂꯒ ꯑꯗꯨꯃꯥꯏꯅ ꯑꯣꯖꯥ ꯃꯣꯏꯒꯤ ꯀꯣꯂꯦꯖꯀꯤ ꯑꯣꯖꯥ ꯑꯗꯨ ꯅꯠꯇꯕ ꯑꯇꯣꯞꯄ ꯑꯣꯖꯥꯅ ꯀꯩꯅꯣ ꯇꯧꯔꯒ ꯏꯟꯕꯤꯆꯔ ꯑꯣꯏꯔꯒ ꯈꯔ ꯆꯦꯛꯁꯤꯟꯅ
ꯎꯝ
ꯑꯗꯨꯃꯥꯏꯅ ꯈꯔꯗꯤ ꯑꯗꯨꯝ ꯄꯣꯂꯤꯁꯤ ꯃꯣꯏꯒꯤ ꯑꯗꯨꯝ ꯂꯩꯌꯦꯗꯩꯕꯗꯤ ꯑꯗꯨꯝ ꯇꯧꯋꯤ꯫ ꯈꯔꯗꯤ ꯑꯗꯨꯝ ꯆꯦꯛꯁꯤꯜꯂꯦ ꯍꯥꯏꯇꯥꯔꯦꯅꯦ꯫
ꯍꯥꯏꯅꯦ ꯑꯗꯨ ꯑꯇꯣ ꯀ ꯏꯅꯤ ꯏꯅꯤ ꯄꯤ ꯂꯥꯛ ꯍꯧꯖꯤꯛ ꯑꯩꯈꯣꯏꯒꯤ ꯂꯩꯗꯅ ꯑꯇꯣꯞꯄ ꯑꯦꯛꯁꯇ꯭ꯔꯥ ꯀꯦꯂꯤꯇꯣꯔꯤꯌꯝ ꯍꯥꯏꯒꯗ꯭ꯔꯥ ꯚꯦꯠ ꯀꯗꯤ ꯑꯗꯨꯝ ꯑꯗꯨꯥꯏ ꯑꯗꯨꯝꯕꯗꯨꯁꯨ ꯑꯗꯨꯝ ꯆꯠꯅꯔꯕ
ꯑ ꯃꯣꯏꯁꯦ ꯑꯦꯅꯤ ꯄꯤ ꯂꯥꯛ ꯑꯗꯒꯤ ꯑꯩꯈꯣꯏꯒꯤ ꯕꯦꯠꯀꯨꯝꯕ ꯗꯥꯏꯠꯀꯨꯝꯕꯁꯦ ꯇꯝꯃꯁꯨ ꯌꯥꯏ ꯇꯝꯗꯕꯁꯨ ꯌꯥꯏꯑꯕ ꯍꯥꯏꯗꯤ ꯑꯩꯈꯣꯏꯅ ꯑꯗꯨꯝ ꯑꯗꯨꯝ ꯑꯩꯣꯏ ꯑꯦꯟ ꯑꯦ ꯄꯤ ꯂꯥꯛꯄꯗꯒꯤ ꯑꯗꯨꯝ ꯑꯩꯈꯣꯏ ꯐꯣꯔ ꯏꯌꯥꯔꯁꯤ ꯂꯣꯏꯔ ꯃꯇꯨꯡꯗ ꯑꯩꯈꯣꯏ ꯃꯥꯁꯇꯔ ꯇꯧꯔ ꯃꯇꯨꯡꯗ ꯑꯗꯨꯝ ꯅꯦꯠꯀꯨꯝꯕ ꯑꯗꯨꯝ ꯊꯥꯔꯒ ꯑꯗꯨꯝ ꯑꯩꯈꯣꯏꯒꯤ ꯑꯣꯖꯥ ꯑꯣꯏꯅꯤꯡꯕ ꯈꯣꯠꯕ ꯀꯩꯀꯩ ꯐꯥꯎꯔꯒꯗꯤ ꯑꯗꯨꯝ ꯍꯥꯏꯗꯤ ꯃꯣꯏꯒꯤ ꯇꯝꯗꯁꯨ ꯌꯥꯔꯦꯕ ꯗꯥꯏꯠ ꯕꯦꯠ ꯀꯩꯀꯩ ꯇꯝꯗ꯭ꯔꯁꯨ ꯑꯗꯨꯝ ꯀꯣꯂꯦꯖꯀꯤ ꯑꯣꯖꯥ ꯀꯣꯂꯦꯖꯀꯤ ꯑꯣꯖꯥ ꯑꯣꯏꯕ ꯑꯗꯨꯝ ꯁ꯭ꯀꯨꯜꯒꯤ ꯑꯣꯖꯥ ꯑꯣꯏꯕ ꯑꯗꯨꯝ ꯌꯥꯏꯑꯕ ꯌꯥꯕꯗꯤ ꯑꯗꯨꯒꯤ ꯄꯣꯂꯤꯁꯤ ꯑꯗꯨꯒꯤ ꯈꯨꯗꯣꯡꯆꯥꯥꯕꯗꯤ ꯈꯔꯗꯤ ꯂꯩ ꯂꯩꯕꯗꯤ ꯑꯗꯨꯗꯤ ꯐꯩꯅꯦ ꯍꯥꯏꯗꯤ ꯃꯇꯝ ꯑ ꯄꯩꯁꯥꯪꯇꯥꯟꯕꯒꯤ ꯑꯗꯨ ꯇꯧꯕꯒꯤꯌꯥꯝ
ꯗꯨꯝ ꯈꯔ
ꯐꯝꯒꯅꯤ ꯍꯥꯏꯗꯤ ꯃꯣꯏꯒꯤ ꯁꯤꯒꯤ ꯑꯦꯟ ꯑꯦ ꯄꯤ ꯌꯥꯎꯗ꯭ꯔꯒꯗꯤ ꯑꯗꯨꯝ ꯅꯦꯄꯤꯒꯤ ꯃꯣꯏꯒꯤ ꯍꯥꯏꯗꯤ ꯀꯩꯅꯣꯗꯨꯗ ꯃꯣꯏꯒꯤ ꯃꯅꯨꯡꯗ ꯆꯟꯗ꯭ꯔꯒꯗꯤ ꯑꯃꯨꯛ ꯗꯦꯠ ꯗꯥꯏꯠ ꯀꯩꯀꯩ ꯇꯝꯗꯕ ꯌꯥꯗꯦꯕ ꯑꯃꯨꯛ
ꯌꯥꯗꯦ
ꯌꯥꯗꯦ ꯍꯣꯏ ꯃꯣꯏ ꯃꯅꯨꯡꯗ ꯇꯝꯃ ꯍꯧꯔꯒꯗꯤ ꯃꯣꯏ ꯃꯅꯨꯡꯗ ꯆꯠꯂꯒꯗꯤ ꯑꯗꯨꯝ ꯑꯦꯟ ꯑꯦ ꯄꯤ ꯑꯦꯟ ꯑꯦ ꯄꯤ ꯌꯨꯅꯤꯟ ꯆꯠꯂꯒꯗꯤ ꯗꯥꯏꯠ ꯇꯝꯗꯁꯨ ꯌꯥꯔꯦ ꯕꯦꯠ ꯇꯝꯗꯁꯨ ꯑꯗꯨꯝ ꯑꯩꯈꯣꯏꯒꯤ ꯅꯦꯠꯀꯨꯝꯕ ꯊꯥꯔꯒ ꯑꯗꯨꯝ ꯅꯦꯠ ꯐꯥꯎꯔꯒꯗꯤ ꯑꯗꯨꯝ ꯇꯝꯝꯕꯃ ꯑꯗꯨꯝ ꯏꯆꯥꯒꯤ ꯀꯩꯅꯣꯗꯤ ꯆꯥꯡꯁꯇꯤ ꯋꯥꯡꯉꯦ ꯍꯥꯏꯇꯥꯔꯦꯅꯦ
ꯐꯩꯌꯦ ꯑꯗꯨꯝꯕ ꯀꯩꯅꯣ ꯇꯧꯕꯗꯣ꯭ꯔꯤ ꯍꯧꯖꯤꯛ ꯐꯥꯎꯕ ꯃꯇꯥꯡꯖꯤ ꯗ ꯑꯈꯣꯏꯒꯤ
ꯑ ꯀꯩꯪꯍꯥꯏꯕ
ꯒꯤꯔꯣꯏ ꯍꯥꯏꯔꯥ ꯃꯇꯝ ꯃꯇꯝ ꯈꯔ ꯀꯩꯅꯣ ꯇꯧꯒꯦ ꯍꯥꯏꯔ ꯇꯧꯗ ꯂꯩꯁꯤꯕ ꯏꯌꯥꯝꯕ
ꯑꯣ ꯇꯧꯕꯒꯤꯕꯨꯗꯤ ꯌꯥꯝ ꯄ꯭ꯔꯣꯁꯦꯁꯁꯦ ꯇꯧꯔꯤ ꯇꯧꯕꯗꯤ ꯑꯗꯣ ꯑꯩꯗꯤ ꯀꯥꯟꯗꯅ ꯑꯩꯈꯣꯏꯒꯤ ꯁꯦꯟ ꯊꯨꯝꯒꯤ ꯑꯃꯨꯛꯁꯨ ꯄ꯭ꯔꯣꯕ꯭ꯂꯦꯝ ꯂꯩꯕꯅꯤꯅ ꯆꯍꯤ ꯑꯗꯨꯝ ꯈꯔ ꯒꯦꯞ ꯂꯩꯔꯨꯔꯦ ꯂꯩꯕꯕꯨꯗꯤ ꯑꯗꯣ ꯑꯃꯨꯛ ꯍꯟꯗꯛ ꯇꯧꯅꯕꯕꯨꯗꯤ ꯇꯧꯔꯤ ꯀꯟꯅ ꯍꯣꯠꯅꯔꯤ ꯍꯣꯠꯅꯕꯕꯨꯗꯤ
ꯑꯗꯨ ꯑꯗꯨꯃꯥꯏꯅ ꯃꯈꯥ ꯇꯧꯕꯁꯦ ꯑꯩꯈꯣꯏꯒꯤ ꯁꯦꯟꯇꯔꯒꯤ ꯑꯦꯛꯖꯥꯝ ꯑꯦꯛꯖꯥꯝꯒꯨꯝꯕꯁꯨ ꯑꯃꯨꯛ ꯊꯥꯏ ꯍꯥꯏ ꯑꯗꯨꯅ ꯀꯃꯥꯏꯅ ꯇꯧꯔꯤ ꯀꯃꯥꯏꯅ ꯊꯥꯒꯦꯅꯦ ꯑꯩꯗꯤ ꯑꯣꯐꯂꯥꯏꯟ ꯊꯥꯏꯔ ꯃꯣꯏ ꯊꯥꯕ ꯀꯣꯏꯁꯟ ꯁꯥꯔ ꯀꯩꯅꯣ ꯇꯧꯕꯁꯤꯅ ꯃꯣꯏ ꯍꯥꯟꯅꯒꯤ ꯃꯣꯏꯒꯤ ꯀꯣꯂꯦꯖ ꯇ ꯃꯅꯨꯡꯗ ꯍꯪꯕ꯭ꯔꯥ ꯀꯃꯥꯏꯅ ꯇꯧꯒꯦ ꯏꯌꯥꯝꯕ
ꯃꯣꯏꯁꯦ ꯑꯗꯨꯝ ꯑꯣꯗ ꯇꯧꯋꯦ ꯑꯣꯂꯥꯏꯟꯗ ꯑꯗꯨꯝ ꯇꯧꯋꯦ ꯇꯧꯕꯗ ꯗ
ꯑꯣ
ꯑꯗ ꯑꯣꯟꯂꯥꯏꯟ ꯍꯥꯏꯔꯤꯁꯤꯁꯨ ꯑꯩꯈꯣꯏꯒꯤ ꯀꯩꯅꯣꯗꯤ ꯌꯥꯝꯅ ꯑꯩꯈꯣꯏꯒꯤ ꯃꯆꯥꯡꯗꯒꯤ ꯑꯣꯏꯇꯥꯔꯦ ꯑꯩꯈꯣꯏꯒꯤ ꯀꯃꯟ ꯑꯣꯏꯕ ꯔꯨꯝ ꯑꯃ ꯗꯦꯕꯂꯞ ꯇꯧꯔꯒ ꯑꯗꯨꯝ ꯑꯣꯟꯂꯥꯏꯟꯗ ꯇꯧꯕꯅꯦꯕ ꯇꯧꯕꯗꯤ
ꯌꯦ ꯗꯣ ꯑꯗꯨꯝ ꯑꯌꯥꯝꯕ ꯍꯪꯉꯦ ꯑꯗꯨꯒꯤ ꯃꯇꯥꯏꯗ ꯃꯣꯏꯅ ꯑꯗꯨꯝ ꯈꯔ ꯑꯇꯣꯞꯄ ꯔꯤꯂꯦꯇꯤꯞꯇ ꯑꯣꯏꯔꯒ ꯑꯩꯈꯣꯏ ꯊꯦꯡꯅꯔ ꯂꯣꯏꯅ ꯌꯥꯎꯋꯦ ꯌꯥꯎꯕꯗꯤ
ꯎ ꯎꯝ
ꯁꯤꯗ ꯈꯔ ꯑꯗꯨꯝ ꯔꯤꯂꯦꯇꯤꯠ ꯑꯣꯏꯔꯒ ꯑꯗꯨꯝ ꯑꯗꯨꯝ ꯃꯣꯏꯁꯦ
ꯑꯣ ꯑꯗꯨ ꯊꯥꯔꯒ ꯈꯜꯂ ꯃꯇꯨꯡꯗ ꯑꯗꯨꯗꯒꯤ ꯑꯩꯗꯤ ꯑꯦꯛꯖꯥꯝ ꯊꯥꯔꯛꯄꯗꯤ ꯐꯪꯕ ꯃꯥꯔꯁꯇꯨꯅ ꯑꯃꯨꯛ ꯃꯈꯥ ꯇꯥꯕ ꯃꯤꯡ ꯆꯟꯕ ꯈꯣꯠꯄꯒꯤ ꯑꯃꯨꯛ ꯄ꯭ꯔꯣꯁꯦꯁ ꯇꯧꯗꯣꯏꯅꯦꯕ ꯅꯠꯇ꯭ꯔꯥ
ꯑ ꯑ ꯃꯥꯒꯤ ꯃꯥꯒꯤ ꯃꯇꯨꯡ ꯏ ꯃꯇꯨꯡꯏꯟꯅ ꯍꯥꯏꯗꯤ ꯃꯥꯒꯤ
ꯍꯥꯏꯗꯤ ꯃꯣꯏꯅ ꯄꯤꯕ ꯂꯥꯏꯟꯗꯣ ꯌꯧꯔꯒꯗꯤ ꯑꯗꯨꯝ ꯑꯦꯗꯃꯤꯁꯟ ꯇꯧꯗꯗ ꯑꯃꯨꯛ ꯑꯗꯨꯒ ꯑꯦꯗꯃꯤꯁꯟ ꯇꯧꯕ ꯃꯇꯝꯁꯤꯗꯁꯨ ꯃꯥꯒꯤ ꯍꯥꯏꯗꯤ ꯂꯩꯕ ꯗꯣꯀꯨꯃꯦꯟꯁꯤꯡꯗꯣ ꯑꯃꯨꯛ ꯀꯩꯅꯣ ꯑꯣꯏꯔꯝꯗ꯭ꯔꯗꯤ ꯑꯩꯗꯤ ꯅꯣꯏꯅ ꯕꯦꯔꯤꯐꯥꯏ ꯇꯧꯕ ꯃꯇꯝꯗ ꯃꯥꯟꯅꯔꯝꯗꯕ ꯊꯣꯛꯑꯒꯗꯤ ꯃꯣꯏ ꯃꯥꯛ ꯋꯥꯡꯉꯁꯨ ꯑꯃꯨꯛ ꯑꯩꯈꯣꯏ ꯑꯦꯗꯃꯤꯁꯟ ꯇꯧꯕ ꯑꯃꯨꯛ ꯌꯥꯔꯣꯏꯗꯣꯏꯅꯦꯕ
ꯑꯗꯨꯅꯦꯕ
ꯁꯥꯔꯇꯤꯐꯤꯀꯦꯠ ꯂꯩꯈꯤꯕ ꯃꯌꯥꯝꯗꯨꯁꯨ ꯑꯃꯨꯛ ꯕꯦꯔꯤꯐꯥꯏ ꯑꯃꯨꯛ ꯆꯪꯈꯤꯌꯦ ꯆꯪꯕꯕꯨꯗꯤ
ꯑꯣ ꯑꯗꯨꯗꯤ ꯄ꯭ꯔꯣꯁꯦꯁꯁꯦ ꯑꯗꯨꯝ ꯈꯔ ꯆꯪꯉꯤꯅꯦ ꯇꯝꯕ ꯈꯣꯠꯄꯒꯤ ꯃꯈꯥ ꯇꯧꯊꯕꯒꯤ ꯀꯩꯅꯣ ꯇꯧꯕꯁꯦ ꯍꯥꯟꯅꯒꯤ ꯍꯥꯟꯅꯒꯤꯅ ꯑꯗꯨꯝ ꯍꯣꯏ ꯍꯥꯟꯅꯒꯤꯅ ꯑꯗꯨꯝ ꯌꯥꯕ ꯈꯣꯠꯄꯗꯣ ꯑꯣꯏꯗ꯭ꯔꯦꯕ ꯅꯠꯇ꯭ꯔꯥ
ꯑꯥ ꯑꯣꯏꯗ꯭ꯔꯦ ꯑꯣꯏꯗ꯭ꯔꯦ ꯍꯧꯖꯤꯛ ꯈꯔ ꯑꯗꯨꯝ ꯄ꯭ꯔꯣꯁꯦꯁꯇ ꯇꯝ ꯑꯗꯨꯝ ꯑꯃ ꯑꯗꯨꯝ ꯈꯔ ꯑꯗꯨꯝ ꯊꯕꯛ ꯑꯃ ꯇꯧꯕ ꯃꯇꯝꯗ ꯑꯗꯨꯝ ꯍꯧꯖꯤꯛꯇꯤ ꯑꯗꯨꯝ ꯈꯔ ꯑꯗꯨꯝ ꯆꯪꯉꯦ
ꯎꯝ ꯑꯗꯣ ꯃꯈꯜ ꯑꯃꯗꯗꯤ ꯑꯣꯟꯂꯥꯏꯟꯗ ꯀꯩꯗꯒ ꯑꯣꯜꯂꯛꯏꯁꯦ ꯌꯥꯝ ꯐꯩꯅꯦ ꯅꯨꯡꯁꯥ ꯀꯥꯟꯅꯒ ꯇꯧꯔꯒ ꯇꯧꯔꯛꯏꯁꯦ ꯍꯥꯏꯅ ꯀꯩꯅꯣꯗꯤ ꯎꯝ ꯊꯥꯏꯅ ꯀꯅꯥꯒꯤ ꯍꯦꯇꯥ ꯃꯤꯡ ꯆꯟꯕꯁꯦ ꯃꯥꯔꯛꯇ ꯌꯦꯡꯉꯒ ꯃꯥꯔꯛ ꯕꯦꯁꯤꯁꯇ ꯌꯦꯡꯉꯒ ꯑꯩꯈꯣꯏꯒꯤ ꯁꯪꯁꯊꯥꯟ ꯂꯨꯞꯀꯨꯝꯕꯁꯤꯅ ꯑꯗꯨꯝ ꯃꯣꯏ ꯃꯣꯏꯒꯤ ꯈꯪꯅ ꯆꯥꯟꯅꯕ ꯑꯗꯨꯝ ꯍꯥꯞꯄ ꯈꯣꯠꯂꯒ ꯀꯩꯅꯣ ꯇꯧꯔꯒ ꯆꯟꯕꯒꯤ ꯃꯑꯣꯡꯗꯨꯗꯤ ꯍꯧꯖꯤꯛꯇꯤ ꯑꯗꯨꯝꯕ ꯑꯣꯏꯗ꯭ꯦꯗ ꯑꯣꯟꯂꯥꯏꯟ ꯇꯧꯔꯒ ꯌꯥꯝ ꯐꯩ
ꯑꯥ ꯑꯥ ꯍꯧꯖꯤꯛꯀꯤꯗꯨꯗꯤ ꯑꯃꯨꯛ ꯈꯔ ꯐꯔꯦ ꯐꯕꯗꯩ ꯍꯥꯟꯅꯒ ꯌꯦꯡꯅꯔꯨꯔꯒꯗꯤ
ꯍꯣꯏ ꯑꯗꯣ ꯀꯩꯅꯣꯗꯤ ꯀꯃꯥꯏꯅ ꯇꯧꯒꯦ ꯏꯌꯥꯝꯕꯒꯤ ꯑꯕ ꯀꯩꯅꯣ ꯄꯦꯅꯥ ꯇꯝꯕ ꯈꯣꯠꯄ ꯆꯠꯂꯦꯅ ꯇꯧꯕꯗꯨꯒꯤ ꯇꯝꯗꯤ ꯀꯃꯥꯏ ꯀꯥꯏꯊꯣꯛꯅꯒꯦ ꯀꯣꯂꯦꯖ ꯇꯝꯕꯁꯤꯒꯕꯨ
ꯎꯝ ꯀꯣ ꯃꯇꯝꯁꯦ ꯑꯗꯨꯝ ꯑꯁꯪꯕ ꯃꯇꯝꯗ ꯑꯣꯏꯅ ꯑꯗꯨꯝ ꯆꯠꯂꯦꯪ ꯀꯔꯤ ꯆꯠꯇꯕꯁꯨ ꯍꯧꯋꯦ ꯑꯗꯨꯃꯛ ꯆꯪꯉꯒꯗꯤ ꯑꯗꯨꯝ ꯆꯠꯂꯦ ꯍꯥꯏꯗꯤ ꯑꯗꯨꯝ ꯌꯥꯝ ꯀꯟꯅ ꯀꯩꯅꯣꯗꯗꯤ ꯇꯧꯗ꯭ꯔꯦꯕ ꯇꯧꯕꯗꯤ
ꯑꯣ
ꯍꯥꯏꯗꯤ ꯃꯉꯣꯟꯗ ꯍꯥꯏꯗꯤ ꯐꯣꯀꯁꯄꯨꯗꯤ ꯄꯤꯔꯒꯁꯨ ꯍꯥꯏꯗꯤ ꯃꯇꯝꯗꯣ ꯃꯦꯅꯦꯖ ꯇꯧꯕ ꯃꯇꯝꯗ ꯋꯥꯔꯛꯑꯒꯗꯤ ꯑꯗꯨꯝ ꯑꯩꯗꯤ ꯋꯥꯕ ꯅꯨꯃꯤꯠꯇꯗꯤ ꯆꯠꯇ꯭ꯔꯦ ꯋꯥꯗꯕ ꯅꯨꯃꯤꯠꯇꯒꯨꯝꯕꯗꯤ ꯑꯗꯨꯝ ꯆꯠꯄ ꯆꯠꯂꯦ ꯑꯌꯥꯝꯕ ꯑꯣꯏꯅ
ꯑꯣ ꯑꯗꯨꯅꯗꯤ ꯐꯩꯌꯦ ꯑꯗꯨꯃꯥꯏꯅ ꯀꯩꯅꯣ ꯇꯧꯕꯗꯣ ꯍꯥꯏꯗꯤ ꯍꯧꯖꯤꯛ ꯊꯥꯏ ꯃꯇꯝꯗꯤ ꯑꯩꯈꯣꯏꯗꯤ ꯂꯥꯏꯔꯤꯛ ꯇꯝꯃꯤꯅꯦꯅ ꯇꯧꯔꯒ ꯑꯗꯨꯝ ꯂꯥꯏꯔꯤꯛꯇꯁꯨ ꯑꯗꯨꯝ ꯇꯝꯕ ꯀꯩꯅꯣꯁꯤ ꯁꯇꯦꯦꯝꯗ ꯐꯑ
ꯑꯥ
ꯑꯅꯧꯕ ꯏꯖꯨꯀꯦꯁꯟ ꯂꯥꯛꯄꯁꯤꯅ ꯑꯗꯨꯃꯥꯏꯅ ꯑꯇꯣꯞꯄ ꯑꯦꯛꯁꯇ꯭ꯔꯥ ꯀꯦꯔꯤꯀꯨꯂꯝ ꯃꯌꯥꯝ ꯇꯝꯕ ꯌꯥꯔꯤꯗꯣ ꯐꯔꯅ ꯈꯜꯂꯤꯌꯦ ꯑꯗꯨꯁꯨ
ꯎꯝ ꯍꯥꯏꯗꯤ ꯑꯗꯨ ꯁꯤ ꯑꯩꯈꯣꯏꯒꯤ ꯍꯥꯟꯅꯒꯤ ꯂꯩꯔꯝꯃꯤꯕ ꯏꯗꯨꯀꯦꯁꯟ ꯁꯤꯁꯇꯦꯝꯁꯤꯗꯤ ꯈꯔ ꯍꯥꯏꯗꯤ ꯍꯧꯖꯤꯛꯀꯗꯤ ꯑꯃꯨꯛ ꯆꯥꯟꯅꯗ꯭ꯔꯦ ꯍꯥꯏꯕ ꯍꯥꯏꯕꯗꯤ ꯃꯇꯝꯁꯤꯒꯗꯤ ꯏꯁꯇꯗꯤꯗ ꯂꯥꯏꯔꯤꯛ ꯂꯥꯏꯁꯨ ꯈꯛꯇꯅꯁꯨ ꯑꯣꯏꯕ ꯌꯥꯗꯕꯅꯤꯅ ꯑꯇꯣꯞꯄ ꯂꯥꯏꯟ ꯂꯥꯏꯔꯤꯛ ꯇꯝꯅ ꯇꯝꯅ ꯑꯇꯣꯞꯄ ꯂꯥꯏꯟꯗ ꯍꯧꯖꯤꯛꯇꯤ ꯑꯉꯥꯡꯁꯤꯡꯁꯦ ꯃꯥꯅ ꯃꯥꯅ ꯄꯥꯝꯖꯕ ꯑꯦꯛꯇꯤꯚꯤꯇꯤꯁ ꯀꯌꯥ ꯑꯃꯗ ꯑꯗꯨꯝ ꯈꯣꯡꯗꯥꯔꯦ ꯍꯥꯏꯇꯥꯔꯦꯅꯦ
ꯎꯝ ꯑꯗꯨꯅꯗꯤ ꯐꯩꯌꯦ